ꯑꯣ ꯍꯜꯂꯣ꯫ ꯒꯨꯠ ꯑꯞꯇꯔꯅꯨꯟ ꯍꯥꯏꯒ
ꯒꯨꯠꯑꯞꯇꯔꯅꯨꯟ꯫
ꯀꯩꯗꯧꯔꯤꯒꯦ꯫
ꯑꯗꯨꯝ ꯐꯝꯔꯒ ꯂꯩꯌꯦ ꯇꯤꯚꯤ ꯌꯦꯡꯉꯒ
ꯑꯁꯤ ꯅꯨꯡꯉꯥꯏꯅ
ꯎꯝ ꯅꯣꯏꯗꯤ ꯀꯩꯗꯧꯔꯤꯕ ꯀꯦꯁꯟꯅꯅꯨ
ꯆꯥꯛ ꯆꯥꯒꯔꯕ꯭ꯔꯣ ꯀꯩ ꯍꯥꯏꯕ
ꯆꯥꯔꯦꯗ ꯉꯁꯥꯏꯗꯤ
ꯑꯧ
ꯉꯥꯅꯨ ꯂꯣꯏꯕ ꯃꯥꯜꯂꯦꯕ ꯉꯅꯨ ꯈꯣꯡ
ꯍꯣꯏ ꯉꯥꯅꯨ ꯉꯥꯅꯨ ꯈꯔ ꯂꯩꯕ
ꯎꯝ ꯀꯔꯤ ꯃꯊꯦꯜ ꯆꯥꯛ ꯆꯞ ꯃꯥꯟꯅ ꯄꯣꯡ ꯍꯋꯥꯏ ꯑꯂꯨꯒ ꯀꯥꯡꯉꯧ ꯇꯧꯔꯒ
ꯀꯩ ꯍꯥꯏꯒꯗ꯭ꯔꯥ ꯁꯤ ꯍꯪꯒꯥꯝꯗꯣ ꯍꯪꯒꯥꯝ ꯍꯪꯒꯥꯝ ꯃꯍꯤ ꯍꯥꯏꯒꯗ꯭ꯔꯥ ꯍꯪꯒꯥꯝ ꯑꯀꯥꯡꯕ ꯑꯀꯥꯡꯕꯗꯣ
ꯍꯪꯒꯥꯝ ꯑꯀꯪꯕ
ꯑꯥ ꯑꯗꯨ ꯑꯣꯏꯅꯖꯥꯔꯦ
ꯎꯝ ꯍꯪꯒꯝ ꯑꯀꯪꯕꯁꯨ ꯆꯥꯟꯅꯕ꯭ꯔꯣ ꯍꯥꯏꯖꯦ ꯀꯪꯍꯜꯂꯒ
ꯃꯤꯅꯗꯕ꯭ꯔꯣ
ꯑꯩꯈꯣꯏꯁꯨ ꯆꯤꯡꯃꯤꯅꯦ ꯑꯗꯨꯏꯁꯨ ꯑꯩꯈꯣꯏꯗꯤ ꯐ꯭ꯔꯦꯁ ꯐ꯭ꯔꯦꯁꯗ ꯆꯥꯏꯌꯦ
ꯑꯩꯈꯣꯏꯗꯤ ꯀꯔꯤ ꯍꯥꯏꯦꯛꯒꯗ ꯍꯪꯒꯥꯝ ꯑ ꯍꯪꯒꯥꯝ ꯍꯤꯗꯣ
ꯑꯥ
ꯍꯪꯒꯝꯍꯤꯗꯣ ꯑꯃꯨꯛ ꯍꯟꯅ ꯂꯧꯊꯣꯛꯈ꯭ꯔꯅꯤ ꯑꯗꯣ ꯑꯃꯨꯛ ꯀꯥꯡꯍꯜꯂꯅꯤ
ꯑ
ꯑꯗꯨꯒ ꯑꯃꯨꯛ ꯆꯥꯔꯦ ꯍꯪꯒꯥꯝ ꯍꯤꯗꯨꯗ ꯀꯔꯤ ꯍꯥꯏꯒꯗ꯭ꯔꯥ ꯁꯤ ꯃꯣꯔꯣꯛ ꯃꯦꯞꯄꯗ ꯆꯥꯟꯅꯥꯏ
ꯈꯪꯉꯦ ꯑ
ꯆꯤꯡꯃꯤ ꯃꯥꯟꯗꯦꯅ ꯑꯗꯨꯐꯥꯎ ꯍꯥꯡꯗ꯭ꯔꯗꯤ
ꯆꯤꯡꯃꯤ ꯑꯣꯏꯔꯁꯨꯀꯣ ꯑꯩꯈꯣꯏꯗꯤ ꯑꯗꯨ ꯑꯗꯨꯒꯨꯝꯕ ꯁꯤꯔꯣꯝꯗꯨꯗꯤ ꯆꯥꯟꯅꯗꯦꯕ
ꯎ ꯎ ꯍꯩꯇꯕꯤꯒꯤꯔ ꯑꯣ
ꯑꯩꯈꯣꯏꯗꯤ ꯍꯦꯟꯇꯥꯛꯀꯨꯝꯕ ꯆꯥꯟꯅꯩꯌꯦꯕ ꯍꯦꯟꯇꯥꯛ ꯉꯔꯤ
ꯑꯣ ꯑꯩꯈꯣꯏꯗꯤ ꯍꯪꯒꯥꯝꯍꯤꯒ ꯃꯔꯣꯛ ꯑꯍꯤꯡꯕꯗꯣ
ꯎꯝ
ꯑꯗꯨꯝ ꯃꯦꯠꯂꯅꯤ ꯑꯗꯨꯗ ꯁꯥ ꯑꯀꯥꯡꯕꯗꯣ ꯍꯥꯞꯄꯅꯤ
ꯎꯝ ꯎꯝ ꯍꯥꯎꯅꯤꯍꯦ ꯇꯤꯟ ꯌꯣꯠꯂꯦ ꯀꯥꯏꯅ
ꯑꯗꯨꯒ ꯆꯤꯡꯒꯤ ꯀꯔꯤ ꯍꯥꯏꯕ꯭ꯔꯥ ꯁꯤ ꯆꯤꯡꯒꯤ ꯍꯋꯥꯏꯗꯣ ꯈꯪꯕ꯭ꯔꯣ ꯌꯥꯝ ꯀꯟꯕꯗꯣ
ꯌꯥꯝ ꯀꯟꯕ
ꯍꯣꯏ ꯌꯥꯝ ꯀꯟꯕ ꯀꯩꯅꯣꯁꯤ ꯑꯁ ꯀꯔꯤ ꯍꯥꯏꯒꯗ꯭ꯔꯥ ꯈꯪꯗꯦ ꯑꯗꯨꯒ ꯑꯗꯨꯗꯁꯨ ꯍꯥꯞꯄꯒ ꯆꯥꯔꯦ
ꯎꯝ ꯏꯪꯒꯤꯍꯋꯥ ꯑꯈꯪꯕ ꯃꯃꯤꯟ ꯈꯪꯗꯕ
ꯑꯍꯣꯏ ꯉꯁꯤꯗꯤ ꯁꯟꯗꯦꯅꯤꯅ ꯀꯗꯥꯏ ꯆꯠꯀꯗ꯭ꯔꯣ
ꯀꯥꯏꯁꯨ ꯆꯠꯇꯦꯗ ꯑꯗꯨꯝ ꯌꯨꯝꯗ
ꯃꯗ ꯐꯔꯦꯅꯦꯦ ꯁꯟꯗꯤꯅꯤ
ꯎꯝ ꯁꯟꯗꯦꯗꯤ ꯂꯧ ꯆꯠꯄꯁꯨ ꯌꯥꯗꯦ ꯀꯣꯏꯗꯕꯁꯨ ꯀ ꯇꯧꯔꯅꯤ
ꯎꯝ ꯑꯩꯈꯣꯏꯗꯤꯩ ꯑꯗꯨꯝ ꯀꯣꯏꯕ ꯆꯦꯀꯅꯤ ꯉꯥꯏꯍꯥꯛ ꯂꯩꯔꯗꯤ
ꯎꯝ ꯎꯝ ꯅꯨꯄꯥ ꯑꯣꯏꯅꯤꯡꯌꯦꯦ ꯅꯣꯏ ꯀꯣꯝꯗ ꯐꯔꯤ ꯐ꯭ꯔꯤꯗꯝ
ꯍꯣꯏ ꯃꯣꯔꯅꯤꯡꯗ ꯆꯥꯔꯆ ꯀꯥꯕ ꯆꯠꯂꯦ ꯆꯥꯛ ꯆꯥꯛ ꯑꯃꯨꯛ ꯆꯥꯕ ꯂꯣꯏꯔꯦ ꯑꯗꯣ ꯑꯃꯨꯛ ꯀꯣꯏꯕ ꯆꯈ꯭ꯔꯅꯤ
ꯅꯨꯡꯉꯥꯏꯔꯤꯅꯦ
ꯑꯗꯣ ꯍꯣꯔꯦꯟ ꯏꯚꯤꯅꯤꯡꯒꯤ ꯆꯥꯔꯖ ꯆꯠꯂꯝꯗꯥꯏꯗ ꯑꯃꯨꯛ ꯍꯜꯂꯛꯀꯅꯤ ꯏꯔꯨꯔꯒ ꯆꯈ꯭ꯔꯅꯤ ꯑꯗꯨꯒ ꯆꯥꯔꯖ
ꯑꯩꯈꯣꯏꯁꯨ ꯑꯩꯗꯤ ꯆꯤꯡꯗ ꯂꯩꯇꯦ ꯂꯝꯄꯥꯛꯇ
ꯑꯣ
ꯆꯔꯁ ꯈꯔ ꯂꯥꯞꯄꯀꯣ ꯒꯥꯔꯤꯁꯨ ꯂꯩꯇꯕ ꯆꯠꯅꯤꯡꯉꯒ ꯆꯠꯄ ꯐꯔꯛ ꯇꯥꯔꯗꯤ ꯑꯗꯨꯝ ꯆꯠꯇ꯭ꯔꯦ
ꯑ ꯇꯝꯄꯥꯛꯇ ꯀꯔꯤ ꯊꯕꯛ ꯇꯧꯔꯒ ꯂꯩꯕ꯭ꯔꯥ ꯑꯣꯖꯥꯔꯥ ꯒꯣꯔꯃꯦꯟ ꯖꯣꯕꯔꯥ ꯑꯣꯐꯤꯁꯥꯔꯔꯥ
ꯄꯥ ꯇꯥꯏꯝ ꯣꯕ ꯇꯧꯔꯤꯌꯦ
ꯑꯣ ꯑ ꯐ ꯑꯩꯗ ꯑꯗꯨꯅ ꯐꯔꯦ ꯑꯗꯨ
ꯎꯝ
ꯄꯥꯔꯠ ꯇꯥꯏꯝ ꯖꯣꯕ ꯇꯧ ꯇꯧꯔꯒ ꯃꯄꯨ ꯑꯣꯜꯂꯛꯀꯅꯤ ꯉꯥꯏꯍꯥꯛ ꯂꯩꯔꯗꯤ
ꯎꯝ ꯕꯤꯜꯂꯤꯅ ꯄꯩꯁꯥ ꯊꯝꯐꯝ ꯂꯩꯔꯔꯣꯏ
ꯍꯣꯏ ꯑꯩꯁꯨ ꯈꯔꯥ ꯑꯗꯨꯝ ꯑꯣꯏꯕꯤꯀꯣ
ꯎꯝ ꯍꯒꯦ ꯣꯀꯦꯟꯁꯤ ꯂꯩꯔꯝꯂꯗꯤ
ꯎ ꯀꯅꯥ ꯀꯅꯥ ꯂꯩꯕ꯭ꯔꯣ
ꯑꯩ ꯌꯥꯝ ꯂꯩꯌꯦ ꯃꯤ ꯑꯩꯈꯣꯏ ꯏꯆ ꯑꯩꯈꯣꯏ
ꯎꯝ
ꯉꯥꯡꯁꯤꯡ ꯏꯕꯤ ꯌꯦꯡꯉꯤ
ꯑꯣ
ꯎꯝ
ꯅꯪꯁꯨ ꯋꯥꯔꯜ ꯀꯞ ꯌꯦꯡꯕ꯭ꯔꯣ
ꯑꯩꯗꯤ ꯃꯔꯛ ꯃꯔꯛꯇ ꯌꯦꯡꯉꯦ
ꯇꯨꯝꯅꯤꯡꯅ ꯇꯨꯝꯊꯣꯛꯄ ꯅꯨꯡꯉꯥꯏꯔꯒꯅ ꯌꯦꯡꯕ
ꯎꯝ ꯅꯪꯗꯤ ꯀꯅꯥ ꯑꯣꯏꯅ ꯁꯞꯄꯣꯔꯠ ꯇꯧꯕ꯭ꯔꯒꯣ
ꯑꯩꯗꯤꯀꯣ
ꯑꯣ
ꯑꯩꯗꯤ ꯑꯗꯨ ꯉꯔꯥꯡ ꯉꯔꯥꯡ ꯁꯥꯟꯅꯕꯗꯣ
ꯃꯣꯔꯣꯛꯀꯣꯒ ꯀꯅꯥꯗꯥ
ꯃꯣꯔꯨꯀꯣꯗ ꯇꯧꯋꯦ ꯑꯩꯗꯤ ꯑꯗꯨ ꯍꯦꯡꯕ ꯂꯣꯏꯗ꯭ꯔꯦ ꯀꯅꯥꯅꯣ ꯉꯝꯗ꯭ꯔꯁꯨ
ꯃꯣꯔꯣꯛꯀꯣꯅ ꯉꯝꯈ꯭ꯔꯦ ꯑꯩ ꯉꯔꯥꯡ ꯌꯦꯡꯉꯤ ꯑꯩ ꯑꯩꯒ ꯆꯞ ꯃꯥꯟꯅꯔꯦꯅꯤ
ꯍꯣꯏ
ꯑꯩꯈꯣꯏ ꯃꯔꯨꯞꯀ ꯉꯔꯥꯡ ꯕꯦꯠ ꯇꯧꯋꯦꯕꯀꯣ ꯏꯕꯅꯤꯗꯨꯒꯣ
ꯑꯥ
ꯑꯃꯅ ꯀꯅꯥꯗꯥ ꯑꯣꯏꯕ ꯑꯩꯅ ꯃꯣꯔꯨꯀꯣ ꯑꯣꯏꯕ ꯑꯩꯅ ꯉꯝꯈ꯭ꯔꯦ
ꯎꯝ ꯑꯩꯈꯣꯏꯗꯤꯀꯣ ꯂꯥꯡꯅꯒꯁꯨ ꯍꯤꯡꯕ ꯌꯥꯗꯦ ꯑꯅꯥꯕꯁꯨ ꯁꯨ ꯂꯩꯕ ꯂꯥꯡꯅꯤꯡꯉꯥꯔꯁꯨ ꯂꯥꯎꯅꯤꯡꯉꯥꯔꯁꯨ ꯑꯗꯨꯝ ꯋꯥꯈꯟꯗ ꯑꯗꯨꯝ ꯂꯥꯎꯕ ꯇꯥꯔꯦ
ꯎꯝ ꯑꯩꯈꯣꯏꯗꯤ ꯒꯣꯜ ꯆꯜꯂꯗꯤ ꯑꯁ ꯀꯗꯥꯏꯗꯩ ꯑꯈꯣꯏ ꯍꯔꯥꯎꯕꯁꯤ ꯂꯣꯏꯔꯦ
ꯎꯝ ꯉꯔꯥꯡ ꯑꯩꯅ ꯌꯦꯡꯕꯁꯦ ꯕꯥꯔꯣ ꯕꯥꯔꯣ ꯇꯥꯗ꯭ꯔꯤꯉꯩꯗ ꯂꯣꯏꯒ꯭ꯔꯦ ꯎꯝ ꯑꯍꯟꯁꯤꯡ ꯇꯨꯝꯕ ꯌꯥꯗꯕꯒꯤꯀꯣ
ꯑꯣ ꯑꯣ ꯑꯩꯗꯤ ꯉꯔꯥꯡ ꯄꯨꯡ ꯊꯦꯡꯅ ꯇꯨꯝꯃꯦ
ꯎꯝ ꯋꯥꯗꯕ꯭ꯔꯥ
ꯅꯨꯡꯇꯤꯒꯤ ꯊꯕꯛ ꯆꯠꯇꯕꯅꯤꯗꯤ ꯊꯕꯛ ꯇꯧꯗꯕꯅꯤ ꯑꯗꯨꯝ ꯅꯨꯡꯇꯤꯒꯤ ꯄꯣꯠꯊꯥꯔꯒ ꯂꯩꯕꯅꯦ ꯋꯥꯕꯗꯤ ꯋꯥꯗꯤ
ꯏꯟꯖꯥꯡ ꯍꯥꯎꯗꯣ ꯃꯥꯂꯦ ꯍꯥꯒ꯭ꯔꯦ
ꯍꯥꯒ꯭ꯔꯦ ꯏꯟꯁꯥꯡ ꯍꯧꯒꯗꯧ ꯃꯥꯜꯂꯦ ꯍꯣꯔꯦꯟ ꯅꯨꯡꯗꯥꯡꯗꯤ
ꯎꯝ
ꯌꯥꯗ꯭ꯔꯦ ꯅꯪꯒꯤꯁꯦ
ꯊꯥꯕꯤꯔꯛꯀꯦꯀꯣ
ꯄꯩꯁꯥꯔꯣ
ꯏꯟꯖꯥꯡ ꯍꯥꯎꯔꯗꯤ
ꯊꯥꯔꯣꯑꯣ ꯊꯥꯔꯣꯑꯣ ꯇꯦꯡꯀꯣꯠ ꯑꯃꯝꯃꯥ
ꯏꯤꯡꯖꯥꯡꯗꯣ ꯍꯣꯔꯦꯟ ꯍꯤꯟꯖꯥꯡ ꯍꯥꯎꯔꯗꯤ ꯏꯟꯖꯥꯡꯗꯣ ꯊꯥꯔꯛꯀꯦ
ꯍꯣꯏ ꯍꯣꯏ ꯍꯣꯏ ꯑꯩꯗꯤ ꯕꯣꯏꯂꯔꯒꯨꯝꯕꯗꯤ ꯆꯥꯗꯦꯀꯣ
ꯎꯝ ꯕꯣꯂꯔꯗꯤ ꯑꯩꯈꯣꯏꯁꯨ ꯆꯥꯗꯦ
ꯑꯩꯗꯤ ꯍꯩꯅꯗꯦ ꯉꯣ
ꯕꫭꯏꯂꯔ ꯕꫭꯏꯂꯔ ꯆꯥꯗꯨꯏꯁꯤ ꯀꯤꯒ꯭ꯔꯦ
ꯍꯥꯏꯔꯤ ꯍꯥꯏꯔꯤ ꯀꯣ
ꯎꯝ
ꯑꯣꯛꯁꯥꯒꯨꯝꯕ ꯁꯟꯁꯥꯒꯨꯝꯕ ꯉꯥꯅꯨꯒꯨꯝꯕ
ꯎꯝ ꯑꯇꯥꯡ ꯑꯇꯥꯡꯕ
ꯑꯥꯥ ꯑꯗꯨꯒ ꯁꯤ ꯂꯣꯀꯦꯜꯒꯤ ꯌꯦꯟꯒꯨꯝꯕ
ꯎꯝ ꯑꯇꯥꯡ ꯑꯇꯥꯡꯕ
ꯑꯗꯨ ꯈꯠꯇꯥ ꯆꯥꯏ
ꯑꯩꯈꯣꯏꯁꯨ ꯑꯗꯨꯅꯤ ꯍꯣꯏ ꯃꯔꯛ ꯃꯔꯛꯇꯗꯤ ꯕꯣꯏꯂꯔꯗꯤ ꯆꯥꯗꯤ ꯆꯥꯏ ꯑꯗꯨꯗꯣ ꯑꯉꯥꯡꯁꯤꯡꯗꯣ
ꯑꯥ ꯍꯣꯏ ꯕꯣꯂꯔ ꯆꯥꯗꯕ ꯐꯥꯏꯗ
ꯑꯗꯨ ꯇꯣꯏꯅꯗꯤ ꯑꯣꯛꯁꯥꯒꯨꯝꯕ ꯑꯣꯛꯁꯥꯒꯨꯝ ꯑꯗꯨꯝ ꯆꯥꯏ ꯁꯟꯁꯥꯗꯨꯁꯨ ꯆꯅꯤꯡꯗꯦ ꯀꯟꯃꯟꯕꯗ
ꯆꯤꯡꯒꯤ ꯁꯟ ꯁꯟꯁꯥ ꯑꯃ ꯂꯩꯕꯗꯨ ꯈꯪꯕ꯭ꯔꯥ ꯑꯗꯨꯒꯨꯝꯕꯁꯨ ꯆꯥꯏ ꯑꯥ ꯁꯟꯗ꯭ꯔꯥꯡꯗꯣ ꯍꯣꯏ ꯑꯆꯤꯡꯒꯤ ꯃꯥꯂꯦ ꯍꯧꯖꯤꯛꯇꯤ
ꯆꯤꯡ ꯃꯤꯅꯦ ꯑꯩꯁꯨ
ꯎꯝ
ꯑꯩꯁꯨ ꯆꯤꯡꯃꯤꯅꯦ ꯅꫭꯏꯒ ꯆꯞ ꯃꯥꯟꯅꯩꯌꯦ ꯑꯗꯨ ꯂꯝ ꯂꯥꯞꯅ ꯂꯥꯞꯅ ꯂꯩꯔ ꯋꯥꯅꯤ
ꯎꯝ ꯆꯤꯡꯃꯤ ꯃꯥꯟꯈ꯭ꯔꯦ ꯁꯟꯗ꯭ꯔꯥꯡ ꯍꯥꯏꯔꯛꯄꯁꯤꯅꯦ ꯑꯩꯈꯣꯏ ꯈꯨꯟꯗ ꯌꯥꯝ ꯂꯩꯌꯦꯕꯀꯣ ꯑꯗꯨꯗꯣ
ꯎꯝ
ꯇꯨ ꯍꯟꯗ꯭ꯔꯦꯠ ꯀꯨꯝꯕ ꯂꯩꯔꯝꯒꯅꯤ ꯐꯥꯏꯚ ꯍꯟꯗ꯭ꯔꯦꯠꯀꯨꯝꯕ
ꯃꯤ ꯑꯃꯒꯤ
ꯇꯦ ꯃꯤ ꯑꯩꯈꯣꯏ ꯈꯨꯟꯒꯤ ꯂꯣꯏꯅꯃꯛꯀꯤ
ꯑꯣ ꯑꯗꯨ ꯅꯣꯏ ꯈ꯭ꯔꯤꯁꯃꯥꯁꯀꯨꯝꯕꯗ ꯑꯗꯨꯒꯨꯝꯕ ꯍꯥꯞꯄ꯭ꯔꯥ
ꯑꯍꯣꯏ ꯍꯜꯂꯦ ꯈ꯭ꯔꯤꯁꯃꯥꯁꯀꯨꯝꯕ ꯑꯗ ꯅꯤꯌꯨ ꯌꯔꯒꯨꯝꯕꯗ ꯃꯦꯔꯦꯁꯀꯨꯝꯕꯗꯀꯣ ꯃꯦꯔꯦꯖꯀꯨꯝꯕ ꯃꯤ ꯑꯗꯨꯝ ꯑꯣ ꯃꯦꯔꯦꯁ ꯀꯨꯝꯕꯗꫭ ꯃꯤ ꯑꯗꯨꯝ ꯌꯥꯝꯃꯗꯤꯀꯣ ꯁꯟꯗ꯭ꯔꯪꯒꯨꯝꯕꯗꯣ ꯑꯅꯤꯒꯨꯝꯕ ꯑꯗꯣ ꯑꯣꯛꯀꯨꯝꯕ ꯑꯣꯛ ꯑꯣꯛ ꯁꯨ ꯑꯃꯨꯛ ꯍꯥꯠꯄ ꯑꯁ ꯌꯥꯝ ꯃꯦꯔꯦꯖꯀꯨꯝꯕꯗꯤ
ꯑꯣ
ꯃꯦꯔꯦꯖ ꯀꯨꯝꯕꯗ ꯀꯣꯠ ꯍꯥꯞꯄꯅꯤ ꯁꯨꯠ ꯇꯧꯔꯅꯤ
ꯎꯝ
ꯑꯦꯍꯦ ꯃꯦꯔꯦꯖ ꯌꯧꯕ ꯆꯠꯂꯅꯤ ꯑꯁ ꯌꯥꯝ ꯅꯨꯡꯉꯥꯏꯕꯅꯤꯍꯦ ꯆꯥꯛꯁꯨ ꯄꯨꯛ ꯊꯟꯅ ꯆꯥꯔ ꯃꯨꯛ ꯂꯥꯛꯀꯅꯤ ꯅꯨꯡꯉꯥꯏꯕ ꯆꯥꯡꯗꯣ ꯃꯦꯔꯦꯖꯁꯦ ꯑꯗꯨꯝ ꯇꯧꯍꯟꯅꯤꯡꯉꯤ
ꯍꯣꯡꯕ ꯃꯤꯅ ꯋ ꯑ ꯋꯥꯕ ꯌꯥꯎꯕ ꯃꯤꯅ ꯅꯨꯡꯉꯥꯏꯕ ꯏꯟꯖꯣꯏꯗꯣ
ꯑꯩꯈꯣꯏ ꯑꯪꯀꯜꯒꯤ ꯅꯍꯥꯟ ꯑ ꯀꯨꯝꯁꯤ ꯀꯨꯝꯁꯤ ꯃꯦꯔꯦꯖ ꯇꯧꯋꯦꯕꯀꯣ
ꯑꯪ
ꯑꯩꯈꯣꯏ ꯑꯪꯀꯜꯗꯣ ꯏ ꯏꯄꯥꯇꯣꯟꯗꯣ ꯑꯩꯈꯣꯏ ꯌꯨꯝ ꯃꯊꯛꯇꯅꯦꯕꯀꯣ
ꯎꯝ
ꯑꯗꯣ ꯑꯩꯈꯣꯏ ꯌꯨꯝꯗꯨ ꯒ꯭ꯔꯥꯎꯟ ꯃꯅꯥꯛꯇ ꯑꯗꯨ ꯒ꯭ꯔꯥꯎꯟꯗ ꯑꯣꯏꯅ ꯇꯧꯔꯦ ꯃꯦꯔꯤꯁꯇꯣ ꯅꯨꯡꯉꯥꯏꯕ ꯆꯥꯡꯗꯣ ꯎꯏ ꯍꯣꯏ ꯃꯤ ꯌꯥꯝꯃꯦꯕꯀꯣ ꯆꯥꯔꯖꯇꯗꯤ ꯆꯥꯔꯖꯇꯤ ꯆꯥꯎꯕꯗꯤ ꯆꯥꯎꯋꯦꯕꯀꯣ
ꯎꯝ
ꯑꯗꯨ ꯃꯤ ꯆꯟꯗꯕ
ꯎꯝ ꯍꯧꯖꯤꯛꯀꯥꯟꯗꯤ ꯂꯨꯍꯣꯡꯕꯁꯦ ꯃꯤ ꯌꯥꯝꯅꯈ꯭ꯔꯦꯗ ꯑꯗꯨꯝ
ꯍꯣꯏ ꯍꯣꯏ ꯏꯁ ꯀꯗꯥꯏ ꯏ
ꯀꯥꯠ ꯄꯤꯗꯔꯁꯨ ꯄꯨꯡꯊꯣꯛ ꯊꯣꯛꯄꯤꯅꯦ
ꯍꯣꯏ ꯑꯩꯈꯣꯏ ꯑꯩꯈꯣꯏ ꯈꯨꯟ ꯃꯤꯗꯤ ꯑꯗꯨꯝ ꯌꯥꯝ ꯃꯍꯧꯁꯥꯒꯤ ꯌꯥꯝꯃꯦꯕꯀꯣ
ꯎꯝ
ꯑꯗꯨꯒ ꯑꯩꯈꯣꯏ ꯑꯪꯀꯜꯗꯣ ꯅꯍꯥꯟ ꯀꯩꯅꯣꯁꯤ ꯃꯥ ꯄꯥꯁꯇꯥꯔ ꯑꯣꯏꯕꯒꯣ
ꯎꯝ
ꯅꯨꯄꯤ ꯊꯤꯗ꯭ꯔꯤꯉꯩꯗ ꯑꯗꯨꯒꯤ ꯑꯁ ꯃꯤ ꯌꯥꯝ ꯃꯥ ꯑꯗꯨꯝ ꯄꯥꯁꯇꯥꯔ ꯑꯣꯏꯕꯅꯤꯅ ꯍꯣꯏ ꯌꯥꯝꯃꯦ ꯍꯣꯏ ꯌꯥꯝꯃꯦ ꯒ꯭ꯔꯥꯎꯟꯗ ꯑꯣꯏꯅ ꯑꯣꯄꯦꯟꯗ ꯇꯧꯔꯦ
ꯎꯝ ꯑꯩꯈꯣꯏ ꯈꯨꯟꯁꯨ ꯒ꯭ꯔꯥꯎꯟꯗ ꯉꯥꯛꯇ ꯇꯧꯋꯦ ꯆꯔꯆ ꯆꯟꯗꯕꯀꯣ
ꯑꯣꯄꯦꯟꯗ ꯑꯣꯏꯅ ꯗꯥꯟꯁ ꯇꯧꯔꯤ ꯃꯤ ꯃꯌꯥꯝ
ꯎꯝ
ꯑꯗꯨꯒ ꯀꯔꯤ ꯍꯥꯏꯒꯗꯔ ꯁꯟ ꯁꯦꯟꯗ꯭ꯔꯥꯡꯒꯤ ꯃꯀꯣꯛꯇꯣ
ꯎꯝ
ꯊꯧꯔꯤꯅ ꯁꯨꯃꯥꯏ ꯃꯊꯛꯇ ꯌꯦꯇꯨꯝ ꯇꯧꯔꯅꯤꯅ
ꯎꯝ
ꯑꯗꯨꯒ ꯄꯥꯈꯪꯒ ꯅꯨꯄꯤ ꯊꯤꯈ꯭ꯔꯕꯒ ꯑꯗꯨꯝ ꯆꯦꯂꯦꯟꯖ ꯇꯧꯅꯤꯕꯀꯣ ꯑꯗꯨꯗ ꯄꯩꯁꯥ ꯍꯥꯞꯀꯅꯤ ꯂꯧꯕ ꯃꯤꯅ ꯑꯗꯨꯝ ꯂꯧꯔꯦ ꯑꯗꯣ ꯃꯥꯎꯒ ꯂꯩꯁꯥꯕꯤꯁꯨ ꯂꯩꯁꯥꯕꯤꯒ ꯃꯥꯎꯁꯨ ꯑꯃꯨꯛ ꯇꯧꯋꯦ ꯌꯥꯝ ꯅꯨꯡꯉꯥꯏ
ꯑꯩꯈꯣꯏꯒꯤꯗꯤ ꯑꯗꯨꯒꯨꯝꯕ ꯇꯧꯅꯗꯦ ꯑꯩꯈꯣꯏꯒꯤꯗꯤ ꯂꯨꯍꯣꯡꯕ ꯑꯗꯨꯝ ꯅꯨꯡꯗꯥꯡꯗꯅ ꯒꯦꯗꯔꯤꯡ ꯑꯗꯨꯝ ꯇꯧꯕꯀꯣ
ꯑꯣ
ꯑꯗꯨꯒꯨꯝꯕꯗꯤ ꯌꯥꯎꯗꯦ
ꯑꯥ ꯄꯨꯡ ꯕꯥꯔꯣ ꯄꯨꯡ ꯑꯃ ꯅꯨꯡꯗꯥꯡꯗ ꯑꯗꯨꯐꯥꯎ ꯇꯧꯋꯦ ꯑꯩꯈꯣꯏꯗꯤ ꯒꯦꯟꯗꯔꯤꯡ ꯌꯥꯝ ꯅꯨꯡꯉꯥꯏ
ꯎꯝ ꯑꯩꯈꯣꯏꯒꯤꯁꯨꯅꯦ ꯅꯣꯡꯉꯥꯜꯂꯒ ꯐꯥꯎ ꯇꯧꯕꯁꯨ ꯌꯥꯎꯔꯤꯌꯦ
ꯑꯥ ꯍꯣꯏ ꯅꯨꯡꯉꯥꯏꯕ ꯆꯥꯡꯗꯀꯣ ꯃꯦꯔꯦꯖ
ꯎꯝ ꯑꯗꯣ ꯃꯤ ꯏꯟꯇ꯭ꯔꯦꯁ ꯂꯩꯅꯔꯗꯤꯀꯣ ꯌꯨꯠꯁꯤꯡꯅ ꯑꯗꯨꯝ ꯏꯟꯇꯔꯦꯁ ꯂꯩꯔꯗꯤ ꯑꯗꯨꯝ ꯇꯧꯕ ꯇꯟꯕꯨ ꯇꯜꯂ ꯎꯄꯥꯥꯏ ꯂꯩꯗ
ꯍꯣꯏ ꯅꯪ ꯑꯃꯨꯛ ꯏꯁꯩ ꯁꯛꯅꯤꯡꯂꯣ ꯖꯒꯣꯏ ꯁꯥꯁꯦ ꯀꯩꯅꯃꯨꯛ ꯀꯣꯠꯊꯧꯔꯛꯀꯅꯤ ꯑꯩ ꯌꯥꯝ ꯅꯨꯡꯉꯥꯏꯕꯖꯥꯗꯣ ꯎꯁ ꯍꯥꯏꯅꯤꯡꯉꯥꯏ ꯂꯩꯇ꯭ꯦꯕ
ꯖꯒꯣꯏ ꯁꯥꯕꯗ ꯂꯣꯏꯔꯦ
ꯍꯣꯏ ꯑꯃꯨꯛ ꯏꯁꯩ ꯁꯛꯄ ꯍꯣꯏ ꯄꯥꯈꯪ ꯂꯩꯁꯥꯕꯤ ꯑꯃꯨꯛ ꯖꯒꯣꯏ ꯁꯥꯒꯅꯤ ꯍꯣꯏ ꯌꯥꯝ ꯅꯨꯉꯥꯏꯔꯦ
ꯀꯩꯅꯣ ꯎꯝ ꯀꯔꯤ ꯍꯥꯏꯁꯦ ꯂꯨꯍꯣꯡꯕꯒꯤ ꯅꯨꯄꯤꯒ ꯅꯨꯄꯥ ꯗꯥꯟ ꯖꯒꯣꯏ ꯁꯥꯕꯗ ꯃꯣꯏꯗꯤ ꯋꯥꯕꯅꯦ ꯄꯩꯁꯥ ꯇꯥꯟꯕꯗꯣ ꯑꯗꯨ ꯀꯣꯠ ꯄꯥꯛ ꯊꯟꯗ꯭ꯔꯤ ꯐꯥꯎꯕ
ꯍꯣꯏ
ꯄꯩꯁꯥ ꯀꯣꯄꯥꯛ ꯊꯟꯗ꯭ꯔꯤꯐꯥꯎꯕ ꯖꯒꯣꯏ ꯁꯥꯍꯟꯒꯅꯤ ꯃꯣꯏꯕꯨ
ꯍꯣꯏ ꯅꯨꯡꯉꯥꯏ ꯃꯦꯔꯦꯖꯁꯦ
ꯅꯪꯗꯤ ꯍꯧꯖꯤꯛ ꯀꯔꯤ ꯀꯔꯤ ꯍꯣꯠꯅ